ꯑꯣ ꯑꯣ ꯑꯣ
ꯎꯝ ꯀꯗꯧꯔꯤꯅꯣ
ꯆꯥꯛꯆꯥꯥ ꯇꯣꯛꯑꯔꯒ ꯂꯩꯗ ꯍꯨꯏ ꯁꯅꯕꯅꯤ ꯉꯁꯤ ꯑꯣꯛꯁꯥ ꯆꯥꯏ
ꯑꯦ ꯅꯪꯁꯨ ꯍꯥꯎꯏꯀꯣ
ꯍꯥꯎ ꯏꯀꯣ ꯍꯦ ꯍꯦ ꯍꯦ ꯍꯥꯎꯋꯦ ꯍꯥꯎꯋꯦ ꯍꯥꯎꯋꯦ ꯌꯥꯝ ꯆꯥꯗꯦꯗ ꯁꯥꯕꯅꯤꯅꯀꯣ ꯑꯣꯛꯁꯥꯁꯦ ꯀꯌꯥꯝ ꯍꯩꯅꯗꯦꯕ ꯁꯥꯃꯟꯗꯅ ꯋꯦꯗꯔꯁꯦ ꯀꯩꯅꯣ ꯅꯣꯡ ꯆꯨꯔꯗꯤꯀꯣ ꯅꯣꯡ ꯆꯨꯔꯗꯤ ꯐꯔꯣꯏꯗꯁꯤꯅꯦ
ꯎꯝ
ꯅꯪꯗꯤ
ꯅꯣꯡ ꯆꯨꯕꯒꯤ ꯁꯥꯕꯒꯤ ꯆꯥꯅꯤꯡꯗꯦ ꯍꯥꯏꯔꯤꯔꯣ ꯅꯪꯗꯣ
ꯎꯝ ꯁꯥꯕꯒꯤ
ꯅꯪꯈꯛꯇ ꯑꯣꯏꯔꯝꯗꯧ ꯑꯣꯛꯁꯥ ꯆꯥꯅꯤꯡꯗꯕꯁꯦ
ꯆꯥꯅꯤꯡꯉꯦ ꯆꯥꯅꯤꯡꯕꯗꯤ ꯁꯥꯏꯌꯦꯅ ꯆꯥꯛꯆꯥꯥ ꯇꯣꯛꯔꯗꯤ ꯑꯗꯨꯒꯤꯅꯤꯗ
ꯑꯗꯨꯗꯤ ꯑꯩꯈꯣꯏ ꯂꯥꯎ ꯂꯥꯛꯄ ꯀꯥꯟꯗ ꯑꯣꯛꯁꯥ ꯊꯣꯡꯕꯤꯔ ꯊꯣꯡꯕꯤꯔꯗꯤ
ꯑꯗꯨꯗꯤ ꯑꯗꯨꯗꯤ ꯆꯥꯅꯤ ꯋꯤꯟꯇꯔꯅꯤꯅ
ꯑꯗꯨ ꯌꯥꯝ ꯁꯥꯕꯅꯦ ꯌꯥꯝ ꯁꯥꯕ ꯃꯇꯝꯅꯤ
ꯑꯦ ꯁꯥꯗꯦ ꯁꯥꯗꯦ ꯁꯥꯗꯦ ꯁꯥꯗꯦ ꯑꯁ ꯑꯩ ꯍꯨꯢ ꯑꯩ ꯍꯨꯏꯁꯤ ꯊꯤꯃꯟꯗꯅ ꯂꯣꯏꯔꯦ ꯇꯨ ꯌꯦꯡꯉꯣ ꯒ꯭ꯔꯥꯎꯟꯗ ꯊꯧꯔꯤ ꯂꯩꯕ ꯃꯃꯥꯒ ꯃꯆꯥ ꯑꯅꯤꯒ ꯆꯤꯡꯅꯔꯤ ꯍꯨ ꯍꯨ ꯌꯦꯡꯂꯣ ꯑꯣ
ꯑꯩ ꯍꯥꯢꯒꯦ ꯇꯧꯔꯒ ꯀꯥꯎꯔꯅꯦ
ꯀꯔꯤꯔꯣ
ꯅꯪꯁꯨ ꯂꯥꯛꯑꯗꯤ ꯈꯪꯒꯅꯤ ꯍꯥꯏꯒꯦ ꯇꯧꯕꯅꯤꯗ
ꯍꯣꯏ ꯍꯣꯏ ꯍꯣꯏ
ꯍꯥꯏꯗꯤ ꯇꯝꯄꯥꯛ ꯀꯤ ꯂꯧꯗꯤ ꯁꯥꯕꯅ ꯅꯪ ꯐꯥꯎ ꯃꯨꯜꯂꯅꯤꯗ
ꯃꯨꯜꯂꯗꯤ ꯐꯥꯔꯦ ꯆꯥꯕ ꯌꯥꯅꯕ ꯎꯝ
ꯅ ꯈꯪ
ꯑꯁ ꯕꯦꯔꯥꯅꯤ ꯀꯤꯕꯨ ꯀꯦꯁꯤꯜꯂꯛꯑꯦꯀꯣ
ꯀꯤꯒꯅꯣꯍꯦ ꯈꯣꯏꯗꯤ ꯌꯥꯝ ꯐꯕꯅꯦ
ꯑꯦ ꯑꯦꯁ ꯃꯤꯕꯨ ꯆꯥꯅꯉꯥꯏ ꯇꯧꯔꯒ ꯐꯩ ꯍꯥꯏ ꯂꯣꯏꯔꯦ
ꯎꯝ ꯎꯝ ꯍꯧꯗꯣꯡꯅ ꯈꯪꯗ꯭ꯔꯣ ꯍꯧ ꯍꯧꯗꯣꯡꯅ ꯃꯆꯥ ꯅꯨꯡꯁꯤꯃꯟꯕꯒꯤ ꯆꯥꯏ ꯑꯗꯣ
ꯈꯪꯗꯦ ꯂꯪꯗ ꯋꯥꯗꯦ
ꯎꯝ ꯎꯝ ꯎ ꯇꯥꯗ꯭ꯔꯤ
ꯎꯝ ꯀꯔꯤꯔꯣ
ꯅꯪ ꯇꯥꯗ꯭ꯔꯤꯕꯣ ꯑꯗꯨꯝ ꯆꯥ ꯅꯨꯡꯁꯤꯃꯟꯕꯩ ꯏꯆꯥ ꯍꯥꯏꯗꯣ
ꯇꯥꯏ
ꯎꯝ ꯑꯗꯨꯅꯤ ꯑꯗꯨꯅꯦ ꯑꯩꯅ ꯍꯥꯏꯁꯦ ꯅꯪꯁꯨ ꯃꯨꯜꯂꯗꯤ ꯆꯥꯊꯣꯛꯎꯔꯅꯤ ꯍꯥꯏꯕ
ꯑꯆꯥ ꯑꯁ ꯃꯨꯜꯂꯣꯏꯌꯦ ꯃꯨꯜꯂꯣꯏ
ꯕꯣꯜ ꯌꯦꯡꯕ ꯉꯥꯏꯗꯣꯏꯔꯣ
ꯑꯁ ꯈꯪꯗꯦꯗ ꯉꯥꯏꯗꯤ ꯉꯥꯏꯅꯤ ꯌꯦꯡꯗꯤ ꯌꯦꯡꯉꯤꯅꯤ ꯉꯥꯏꯍꯥꯛꯇꯪꯗꯤ ꯐꯖꯕ꯭ꯔꯥ ꯍꯥꯏꯅ ꯐꯖ ꯌꯦꯡꯉꯣꯏ ꯇꯨꯝꯅꯕ ꯐꯖꯗ꯭ꯔꯗꯤ
ꯄꯨꯡ ꯇꯔꯥ ꯃꯈꯥꯏ ꯑꯣꯏꯗꯣꯏꯕꯀꯣ ꯎꯝ ꯌꯥꯝ ꯐꯩꯀꯣ ꯂꯧ ꯂꯧꯆꯠꯄ꯭ꯔꯣ ꯉꯁꯤꯁꯨ
ꯉꯁꯤꯗꯤ ꯆꯇꯦꯗ ꯃꯣꯔꯅꯤꯡꯗ ꯉꯍꯛ ꯆꯠꯂꯦ
ꯎꯝ ꯌꯥꯝ ꯐꯩꯅꯦ ꯅꯪꯗꯤ ꯃꯔꯥꯝ ꯌꯥꯝ ꯃꯣꯛꯏꯅꯦ ꯅꯪꯒꯨꯝꯕ ꯅꯣꯏ ꯅꯣꯏ ꯕꯕꯥꯒꯤ ꯅꯣꯏ ꯕꯕꯥꯒꯤ ꯃꯆꯥ ꯑꯣꯏꯅ ꯐꯪꯕꯁꯦ ꯅꯣꯏ ꯕꯕꯥꯁꯦ ꯅꯣꯏ ꯃꯃꯥ ꯕꯕꯥꯒꯁꯦ ꯂꯩꯥꯏꯕꯛ ꯌꯥꯝ ꯐꯕꯅꯦꯕ
ꯁꯦꯁ ꯎꯝ
ꯑꯁꯦꯡꯕꯅꯦ ꯍꯥꯏꯁ
ꯏꯁ ꯅꯪꯁꯦ ꯑꯩ ꯍꯥꯏꯒꯦ ꯇꯧꯕꯅꯦ ꯀꯥꯎꯅꯤ ꯑꯃꯨꯛ ꯑꯣ ꯑꯥꯎ ꯑꯦꯛꯁꯄꯦꯛꯇꯦꯁꯟꯅꯦ ꯅꯪꯁꯦ
ꯍꯨ ꯍꯨ
ꯀꯔꯤꯔꯣ ꯈꯥꯪꯕꯣ
ꯑꯦꯛꯁꯄꯦꯛꯇꯦꯁꯟ ꯍꯥꯏꯕ ꯅꯠꯇ꯭ꯔꯣ ꯀꯔꯤ ꯍꯥꯏꯕ꯭ꯔꯣ
ꯅꯪꯁꯦ ꯑꯩꯅ ꯈꯟꯕꯒꯤ ꯑꯦꯛꯁꯄꯦꯛꯇꯦꯁꯟꯗꯅꯦꯕ ꯅꯪꯅ ꯑꯥꯎ ꯑꯥꯎ ꯑꯦꯛꯁꯄꯦꯛꯇꯦꯁꯟꯅꯦꯕ ꯍꯥ ꯍꯥ ꯅꯪꯁꯦ ꯗꯨꯅꯤꯗ ꯀꯩꯒꯤ ꯑꯗꯨꯃꯥꯏꯅ ꯇꯧꯕ꯭ꯔꯣꯕ
ꯈꯪꯗꯦ ꯑꯩꯁꯨ
ꯑꯩꯅ ꯑꯩꯅ ꯑꯎ ꯑꯩꯅ ꯑꯥꯎ ꯑꯦꯛꯁꯄꯦꯛꯇꯦꯁꯟ ꯍꯥꯏꯕꯁꯤ ꯀꯔꯤ ꯃꯔꯝꯒꯤꯅꯣ ꯈꯪꯕ꯭ꯔꯣ ꯍꯥ
ꯈꯪꯗꯦ ꯈꯪꯗꯦ
ꯌꯥꯅꯤ ꯌꯥꯅꯤ ꯈꯪꯗꯅ ꯈꯪꯗꯕꯤ ꯂꯩꯔꯣ ꯍꯌꯦꯡꯗꯤ ꯀꯗꯥꯥꯏ ꯆꯠꯀꯦꯔꯣ
ꯍꯌꯦꯡꯁꯨ ꯏꯃ ꯄꯣꯠꯆꯩ ꯊꯤꯒꯅꯤ ꯑꯗꯨ ꯑꯗꯨꯝ ꯃꯜꯂꯒ ꯂꯩꯗꯣꯏꯅꯤ ꯑꯩꯈꯣꯏꯗꯤ ꯂꯥꯏꯔꯕ ꯃꯆꯅꯤꯅ ꯀꯣ
ꯇꯥꯅꯤꯡꯂꯦꯀꯣ ꯇꯥꯅꯤꯡꯂꯦ ꯇꯥꯅꯤꯡꯂꯦꯀꯣ ꯂꯥꯏꯔꯕ ꯀꯥꯏꯅ ꯂꯥꯏꯔꯕꯗꯨꯝ ꯐꯔꯦ
ꯏꯟꯁꯥꯡ ꯅꯥꯄꯤ ꯌꯣꯜꯂꯒ ꯂꯩꯖꯕꯅꯦ ꯑꯩꯈꯣꯏꯗꯤ
ꯍꯣꯏ ꯍꯣꯏ ꯌꯣꯅꯤꯡꯉꯥꯏ ꯄꯥꯎ ꯐꯥꯏ ꯑꯩꯈꯣꯏꯗꯤ ꯌꯣꯟꯉꯥꯏ ꯄꯥꯎ ꯂꯩꯇꯦ ꯑꯗꯨꯒꯤ ꯌꯥꯝ ꯋꯥꯑꯦ ꯑꯩꯈꯣꯏꯗꯤ ꯋꯥꯕꯗꯒꯤ ꯍꯦꯟꯅ ꯑꯃꯨꯛꯀ ꯋꯥꯏ ꯍꯥꯏꯗꯥꯏ
ꯌꯣꯟꯅꯤꯡꯉꯥꯏ ꯂꯩꯕꯗꯨ ꯂꯩꯔꯦ ꯍꯣꯡꯕꯅ ꯁꯤꯗꯧꯔꯦ
ꯍꯨ ꯍꯨ ꯑꯩ
ꯇꯤꯂꯥꯎꯁꯦ ꯎꯝ ꯇꯤꯂꯥꯎꯁꯦ ꯃꯇꯝ ꯌꯥꯝ ꯄꯡꯉꯦꯕ ꯇꯤꯜꯍꯧꯁꯦ ꯏꯪꯈꯣꯜꯗꯒꯤ ꯆꯠꯂꯒ ꯑꯃꯨꯛꯀ ꯐꯣꯏꯒꯅꯤ ꯐꯣꯏꯕ ꯂꯣꯏꯁꯣꯟ ꯗꯤ ꯍꯧꯖꯤꯛꯀꯥꯟꯗꯤ ꯅꯣꯡꯁꯨ ꯆꯨꯕꯅꯤꯅ ꯃꯣꯠꯂꯦꯗꯅ ꯑꯗꯣ ꯌꯨꯝꯗ ꯄꯨꯊꯣꯔꯛꯑꯅꯤ ꯌꯥꯝ ꯂꯨꯝ ꯂꯨꯝꯅꯒ ꯂꯨꯝꯅ ꯄꯨꯊꯣꯔꯛꯑꯒ ꯆꯥꯝꯗ꯭ꯔꯁꯨ ꯑꯃꯨꯛꯀ ꯌꯥꯔꯣꯏ ꯃꯣꯠꯄꯅꯤꯅ ꯆꯥꯝꯕ ꯂꯣꯏꯔꯒ ꯑꯃꯨꯛꯀ ꯃꯟꯒꯅꯤ ꯃꯟꯕ ꯂꯣꯏꯔꯒ ꯑꯃꯨꯛꯀ ꯄꯨꯟꯒꯅꯤ ꯃꯄꯨꯟꯗꯣ ꯑꯍꯥ ꯑꯍꯥ ꯑꯗꯨꯒ ꯑꯃꯨꯛꯀ ꯂꯨꯝꯁꯨ ꯂꯨꯝꯕ ꯇꯤꯜꯂꯧ ꯃꯇꯝꯁꯨ ꯆꯪꯕ ꯎꯝ ꯍꯣꯡꯁꯨ ꯍꯣꯡꯕ ꯎꯝ ꯃꯄꯨꯟ ꯃꯄꯨꯟ ꯃꯉꯥꯗ ꯀꯨꯟ ꯀꯨꯟ ꯑꯣꯏꯕ
ꯍꯣꯡꯁꯨ ꯍꯣꯡꯕ ꯍꯥꯎꯁꯨ ꯍꯥꯎꯕꯀꯣ
ꯎꯝ ꯑꯗꯨꯒꯤꯅꯦꯕ ꯍꯥꯏꯗꯤ ꯄꯥꯝꯃꯨꯔꯦꯕ ꯑꯃꯨꯛ
ꯑꯥꯍꯝ
ꯌꯨꯅꯤꯡꯗꯕꯅꯤ ꯎꯄꯥꯏ ꯂꯩꯇꯕꯩ ꯌꯣꯜꯂꯤꯕꯅꯤ ꯅꯠꯇ꯭ꯔꯗꯤ ꯑꯩꯅꯕꯨ ꯁꯦꯜꯒ ꯄꯥꯏꯔꯝꯃꯗꯤ ꯁꯨꯛꯌꯣꯟ ꯌꯣꯟꯕꯤꯔꯔꯣꯏ ꯑꯝꯇ
ꯁꯦꯁ ꯄꯥꯏꯔꯅꯤ ꯄꯥꯏꯔꯅꯤ ꯅꯪ ꯍꯧꯖꯤꯛ ꯕꯨꯕꯣꯛꯈꯣꯏꯗꯣꯔꯣ ꯂꯩꯕ
ꯍꯣꯏ
ꯑꯣ ꯌꯨꯝꯗꯗꯤ ꯀꯅꯥ ꯀꯅꯥ ꯂꯩꯍꯧꯕ
ꯌꯨꯝꯗ ꯑꯩꯈꯣꯏ ꯏꯃꯥꯒ ꯑꯩꯈꯣꯏ ꯏꯄꯥ ꯂꯩꯑꯦ
ꯃꯅꯤ ꯑ ꯄꯠꯂ
ꯎꯝ ꯍꯌꯦꯡꯗꯤ ꯏꯆꯦꯍꯣꯏꯅ ꯊꯕꯛ ꯇꯧꯕ ꯑꯃꯨꯛ ꯁꯜꯂꯕ
ꯀꯥꯏꯗ ꯊꯕꯛ ꯇꯧꯔꯝꯒꯦ
ꯎꯝ ꯑꯃꯅ ꯗꯦꯂꯤꯗ ꯑꯃꯅ ꯇꯋꯥꯡꯗ ꯑꯗꯨꯒ ꯏꯅꯥꯎꯅꯨ ꯏꯅꯥꯎꯅꯨꯄꯤꯅ ꯕꯣꯔꯗꯤꯡꯗ ꯂꯩꯌꯦ
ꯐꯩꯅꯦ ꯅꯣꯏ
ꯑꯩ ꯈꯛꯇꯪ ꯑꯣꯏꯔꯦ ꯑꯩ ꯈꯛꯇꯪ ꯑꯣꯏꯔꯦ
ꯁꯦꯁ
ꯇꯝꯂꯤꯌꯦ ꯈꯜꯂ ꯂꯩꯕꯁꯦ ꯍꯥ
ꯍꯧꯖꯤꯛꯀꯤ ꯋꯥꯗꯣ ꯍꯅꯨꯕꯤ ꯃꯥꯜꯂꯦꯕ
ꯑꯩꯗꯤ ꯑꯩ ꯈꯛꯇ ꯑꯣꯏ ꯑꯗꯨꯒ ꯀꯔꯤꯁꯨ ꯇꯧꯗꯕꯤꯗ ꯂꯩꯍꯧꯕꯁꯦ
ꯎꯝ ꯃꯟꯅꯩ ꯃꯟꯅꯩ ꯏꯕꯥꯏꯅꯤ ꯀꯔꯤꯁꯨ ꯇꯧꯗꯦ ꯑꯩꯁꯨ
ꯎꯝ ꯏꯃꯥꯟꯅꯕꯤ ꯍꯣꯏꯁꯨ ꯀꯩ ꯏꯃꯥꯟꯅꯕꯤꯖꯨ ꯀꯩ ꯀꯩꯅꯣ ꯇꯝꯕ ꯆꯠꯈ꯭ꯔꯦꯕ ꯑꯗꯣ ꯑꯩꯈꯣꯏ ꯈꯛꯇꯪ ꯉꯥꯏꯔꯦꯕ ꯇꯝꯗ꯭ꯔꯤꯁꯦ
ꯎꯝ ꯇꯝꯊꯣꯛ ꯂꯣꯏꯔꯦ ꯀꯩꯅꯣ ꯑꯃꯨꯛ ꯎꯝ
ꯎꯝ ꯎꯝ
ꯑꯩꯁꯨ ꯁꯤ ꯂꯧ ꯂꯣꯏꯔꯗꯤ ꯈꯪꯗꯦ ꯂꯧ ꯂꯣꯏꯗ꯭ꯔꯤ ꯐꯥꯎꯗꯤ ꯀꯩꯁꯨ ꯇꯧꯒꯤ ꯔꯣꯏ
ꯌꯥꯝ ꯐꯩꯑꯦꯀꯣ ꯎꯝ
ꯍꯦ ꯇꯩꯒꯣ ꯃꯦꯂꯥ ꯀꯩꯅꯣ
ꯅꯣꯏꯒꯤ ꯍꯨꯏꯔꯣ
ꯎꯝ
ꯅꯣꯏꯗ ꯍꯨꯏ ꯎꯝ ꯑꯅꯤꯔꯣ
ꯃꯔꯤꯅꯦ
ꯑꯩꯁ ꯃꯔꯤ ꯂꯩꯍꯦ ꯑꯩꯈꯣꯏꯗꯤ ꯑꯃꯈꯛꯇꯅꯤ
ꯃꯄꯥ ꯃꯆꯥ ꯑꯦ ꯃꯄꯥ ꯃꯆꯥ ꯃꯃꯥ ꯃꯃꯥꯒꯨꯝ ꯃꯄꯥ ꯑꯗꯨꯒ ꯃꯆꯥ ꯑꯅꯤ
ꯒ꯭ꯔꯥꯎꯟꯗ ꯁꯅꯥꯔꯤꯌꯦ ꯀꯟꯅ ꯍꯣꯔꯦꯟ ꯊꯥꯕꯤꯔꯛꯀꯦ ꯕꯤꯗꯤꯑꯣ ꯆꯠꯊꯤꯖꯤꯀꯣ
ꯍꯥꯥ
ꯍꯣꯔꯦꯟ ꯚꯤꯗꯤꯑꯣ ꯊꯛꯄꯤꯔꯛꯀꯦꯕ ꯁꯅꯥꯕꯁꯤꯡ ꯃꯣꯏ ꯃꯣꯏ ꯑꯍꯨꯝ ꯁꯅꯥꯕꯗꯣ
ꯎꯝ ꯎꯝ ꯊꯥꯕꯤꯔꯛꯑꯣ
ꯁꯥꯊꯤꯌꯦ ꯊꯧꯔꯤ ꯆꯤꯡꯅꯔꯤ ꯑꯍꯨꯝ ꯍꯨꯝ
ꯎꯝ ꯍꯨꯏꯗꯣ ꯌꯥꯝ ꯅꯨꯡꯁꯤꯌꯦ ꯑꯩꯗꯤ
ꯃꯀꯣꯟ ꯇꯥꯕ꯭ꯔ
ꯑꯍꯨ ꯍꯨ ꯃꯆꯥꯗꯣ ꯑꯁ ꯃꯆꯥꯗꯣ ꯌꯥꯝ ꯄꯥꯝꯃꯦ ꯌꯥꯅ ꯅꯣꯏꯌ ꯀ꯭ꯌꯨ ꯑꯣꯏꯌꯦꯕ
ꯂꯩꯅꯦ ꯑꯩꯗꯤ ꯊꯥꯕꯤꯔꯛꯀꯦꯒ ꯍꯣꯔꯦꯟ ꯅꯪꯗꯤ ꯄꯨꯡ ꯀ꯭ꯌꯥ ꯇꯨꯝꯒꯦꯔꯣ ꯍꯧꯖꯤꯛ
ꯈꯪꯗꯤꯌꯦ ꯕꯣꯜ ꯌꯦꯡꯅꯕ ꯉꯥꯏꯗꯣꯏꯔꯥ ꯇꯨꯝꯃꯁꯤꯔ ꯅꯪꯗꯤ
ꯅꯪ ꯗꯥꯏꯖꯤꯡ ꯁꯣꯠ ꯇꯧꯕ꯭ꯔꯣ
ꯑꯁ ꯑꯩꯗꯤ ꯑꯔꯖꯦꯟꯇꯤꯅꯥ
ꯍꯣ ꯍꯣ ꯍꯣ ꯅꯩꯔꯦ ꯅꯩꯔꯦ ꯃꯦꯁꯤ ꯍꯣ ꯃꯦꯁꯤ ꯍꯦ-ꯍꯦ
ꯎꯝ
ꯅꯨꯄꯤꯁꯤꯡ ꯃꯦꯁꯤ ꯄꯥꯝꯕꯁꯤꯅ
ꯅꯪ ꯌꯦꯡꯉꯣꯏꯗ꯭ꯔꯣ ꯄꯨꯡ ꯄꯨꯡ ꯇꯔꯥ ꯃꯈꯥꯏꯗ ꯂꯥꯛꯀꯅꯤ ꯍꯥꯏꯌꯦ
ꯕꯣ ꯌꯦꯡꯒꯅꯤ
ꯌꯦꯡꯒꯅꯤ ꯉꯁꯤꯒꯤ ꯄ꯭ꯂꯦꯁꯨ ꯐꯖꯒꯅꯤ ꯍꯥꯏꯔꯒꯥ
ꯐꯖꯒꯅꯤ ꯀꯅꯥꯅ ꯍꯥꯏꯕ꯭ꯔꯣ
ꯑꯩꯅ ꯀꯥꯏꯅ ꯍꯥ ꯍꯥ ꯀꯩꯅꯣꯅꯦꯍꯦ ꯁꯤ ꯍꯥꯏꯗꯣ
ꯍꯥꯏꯅꯤꯡꯕ ꯍꯥ ꯍꯥ ꯅꯣꯏ ꯍꯤꯔꯣꯖꯤꯅ ꯐꯖꯒꯅꯤ ꯍꯥꯏꯕ꯭ꯔꯣ
ꯎꯝ ꯅꯠꯇꯦꯌꯦ ꯏꯅꯥꯎꯅꯨꯄꯤꯅ ꯍꯥꯏꯕꯅꯦ ꯏꯅꯦꯒꯤ ꯃꯆꯥꯅ
ꯆꯤꯡꯅꯩꯗ
ꯑꯩꯕꯨ ꯌꯥꯝꯅ ꯀ꯭ꯔꯤꯔꯥ ꯂꯥꯟꯅ ꯈꯪꯕꯤꯕ ꯃꯥꯂꯦ
ꯁꯦ ꯍꯤ ꯍꯤ ꯈꯟꯗꯦ ꯈꯟꯗꯦ ꯅꯪꯗꯤ ꯅꯨꯄꯥꯁꯨ ꯀꯣꯏ ꯍꯥꯏ ꯑꯗꯨꯒꯤ ꯍꯪ ꯍꯥꯏꯕꯅꯤꯗ
ꯑꯍꯨ ꯍꯨ ꯉꯪꯁꯨ ꯀꯣꯏꯔꯣ ꯑꯃ ꯁꯤꯟꯕꯤꯌꯣꯔꯣ
ꯅꯨꯄꯤꯖꯦ ꯄꯨꯟꯅꯤꯡꯗꯔ꯭ꯦ ꯑꯩꯖꯨ
ꯍ ꯀꯔꯤꯅꯣ